ꯍꯜꯂꯣ ꯑꯣ ꯇꯥꯏꯌꯦ ꯑꯣ ꯏꯆꯦ ꯕꯨ ꯆꯥꯛ ꯆꯥꯕꯤꯔꯕ꯭ꯔꯣ
ꯆꯥꯛ ꯆꯥꯔꯦ ꯅꯪꯗꯤ ꯆꯥꯔꯕꯣ
ꯑꯣ ꯏꯆꯦꯁꯨ ꯆꯥꯛꯆꯥ ꯇꯣꯛꯄꯗ ꯉꯥꯏꯔꯤ ꯏꯆꯦ ꯀꯔꯤ ꯍꯤꯟꯖꯥꯡ ꯆꯥꯔꯒꯦ ꯉꯁꯤꯗꯤ
ꯉꯁꯤꯗꯣ ꯀꯥꯡꯁꯣꯏ ꯆꯥꯔꯦ
ꯎꯝ ꯏꯆꯦ ꯍꯧꯖꯤꯛꯁꯤꯕꯨ ꯀꯔꯤ ꯀꯥꯡꯁꯣꯏꯅꯣ ꯆꯥꯔꯤꯁꯤꯕꯣ
ꯍꯋꯥꯏ ꯃꯔꯨꯅꯦ ꯈꯥꯃꯦꯟ ꯑꯁꯤꯟꯕꯒ ꯑꯂꯨꯒ ꯇꯧꯔꯒ ꯊꯣꯡꯉꯦ
ꯑꯣ ꯏꯆꯦꯍꯣꯏꯗꯤ ꯑꯣ ꯏꯆꯦꯍꯣꯏꯗꯤ ꯀꯥꯏꯗꯒꯤ ꯃꯅꯥ ꯃꯁꯤꯡꯗꯤ ꯍꯋꯥꯏ ꯀꯥ ꯊꯣꯡꯉꯤꯗꯨ ꯂꯩꯔꯤꯔꯣ ꯅꯠꯇ꯭ꯔꯒꯅ ꯍꯤꯡꯒꯣꯟꯗ ꯊꯥꯕ꯭ꯔꯣ ꯏꯆꯦ
ꯏꯪꯈꯣꯜ ꯂꯩꯇꯕꯅꯤꯅ ꯑꯔꯩꯕ ꯉꯥꯛꯇ ꯇꯧꯔꯦ ꯂꯩꯔꯒ ꯊꯣꯡꯕꯅꯦ ꯅꯍꯥꯟ ꯀꯩꯊꯦꯜ ꯆꯠꯄꯗ ꯈꯔ ꯂꯩꯔꯛꯑꯦ ꯑꯗꯣ ꯍꯤꯗꯥꯛ ꯆꯥꯏꯕꯔꯥ ꯈꯪꯗꯦ ꯈꯥꯃꯦꯟꯗꯨ ꯄꯠꯂꯝꯃꯦ ꯑꯂꯨꯗꯨꯁꯨꯅꯦ ꯃꯨꯟꯗꯦ ꯑꯗꯒꯤ ꯍꯋꯥꯏꯗꯨꯁꯨ ꯃꯨꯟꯗꯦ ꯌꯥꯝ ꯀꯨꯏꯅ ꯐꯨꯠꯂꯦ ꯍꯧꯖꯤꯛꯀꯥꯟꯒꯤꯆꯤꯟꯖꯥꯛꯁꯤꯡꯁꯦ ꯑꯪꯗꯦ ꯀꯣ
ꯈꯪꯗꯦꯁꯦ ꯇꯧꯔꯤꯁꯦ ꯑꯧ ꯍꯥꯞꯄ ꯃꯥꯜꯂꯦ ꯑꯩꯁꯨ ꯉꯁꯥꯏ ꯁꯝꯊꯣꯡ ꯆꯥꯏꯌꯦ ꯀꯥꯡꯁꯣꯏ ꯅꯍꯥꯟꯗꯒꯩꯔꯨꯕꯅꯦ ꯑꯗꯣ ꯍꯥꯞꯄ꯭ꯔꯥ ꯀꯩꯅꯣ ꯈꯪꯗꯦ ꯄꯠ ꯂꯣꯏ ꯂꯩꯔꯝꯃꯦ ꯂꯣꯏ ꯍꯦꯛ ꯊꯣꯡꯗꯣꯛꯄꯅꯦ
ꯍꯧꯖꯤꯛꯀꯥꯟꯁꯦ ꯁꯥꯟꯅꯒ ꯁꯥꯒꯠꯂꯛꯄꯅꯦ ꯑꯈꯣꯏꯒꯨꯝ ꯏꯔꯣꯝꯕꯒꯨꯝꯕ ꯅꯠꯇ꯭ꯔꯗꯤ ꯆꯥꯁꯨ ꯆꯥꯅꯤꯡꯗꯦꯗꯣ
ꯍꯣꯏ ꯑꯗꯨ ꯏꯆꯦꯍꯣꯏꯗꯤ ꯍꯤꯡꯒꯣꯜ ꯀꯣꯏꯅꯤꯡꯉꯥꯏ ꯃꯅꯥ ꯃꯁꯤꯡ ꯊꯥꯅꯤꯡꯉꯥꯏ ꯃꯐꯝꯒ ꯂꯩꯕ꯭ꯔꯣ
ꯃꯐꯝ ꯖꯒꯥ ꯂꯩꯇꯦ ꯀꯩꯅꯣꯗꯒꯨꯝꯕ ꯕꯣꯔꯥꯗ ꯑꯗꯒꯤꯗꯤ ꯉꯥꯒꯤ ꯊꯣꯡꯒꯥꯡ ꯕꯣꯛꯁꯇꯣ ꯑꯗꯨꯒꯨꯝꯕꯗ ꯇꯧꯔꯒ ꯂꯩꯕꯥꯛ ꯍꯥꯞꯄꯒ ꯃꯔꯣꯏ ꯃꯄꯥꯡ ꯈꯔꯗꯤ ꯊꯥꯏꯌꯦ ꯑꯗꯨ ꯅꯠꯇꯅ ꯑꯇꯩꯗꯤ ꯑꯔꯩꯕ ꯉꯥꯛꯇꯅꯤꯗ
ꯑꯣ ꯑꯁ ꯑꯗꯨꯗꯤ ꯅꯨꯡꯉꯥꯏꯇꯦ ꯑꯩꯒꯤꯗꯤꯁꯦ ꯍꯟꯗꯛꯀꯤꯑ ꯅꯥꯄꯤ ꯀꯌꯥ ꯃꯌꯥꯝ ꯁꯣꯡꯖꯟꯈꯤꯕꯒꯤ ꯊꯥꯕ ꯅꯪꯍꯧꯗꯕꯩ ꯇꯧꯕꯅꯦꯕ ꯑꯩꯒꯤꯗꯤ ꯍꯤꯡꯒꯣꯟꯗꯣ ꯑꯗꯨꯝ ꯊꯥꯅꯤꯡꯉꯥꯏ ꯃꯐꯝꯗꯤ ꯂꯩꯌꯦ ꯀꯣꯕꯤ ꯍꯪꯒꯥ ꯍꯪꯒꯥꯝ ꯑꯗꯒꯤꯗꯤ ꯍꯋꯥꯏꯊꯔꯥꯛ ꯃꯇꯝ ꯃꯇꯝꯒꯤ ꯀꯗꯤ ꯑꯗꯨꯝ ꯊꯥꯏꯌꯦꯕ ꯑꯗꯣ ꯃꯊꯪꯒꯤꯗ ꯏꯆꯦ ꯍꯟꯗꯛꯀꯤ ꯀꯣꯕꯤ ꯌꯥꯝ ꯀꯟꯅ ꯊꯥꯔꯤ ꯑꯗꯒꯤꯗꯤ ꯁꯨꯏꯀꯣꯟ ꯀꯨꯕ ꯆꯨꯖꯥꯛ ꯨꯀꯨꯝꯕꯁꯨ ꯊꯥꯏ ꯑꯗꯨꯃꯥꯏꯅ ꯊꯥꯔꯤꯁꯦ ꯑꯗꯨ ꯑ ꯈꯔ ꯀꯥꯔꯀꯥꯟꯗ ꯀꯣꯕꯤ ꯀꯥꯔꯀꯥꯟꯗ ꯏꯆꯦꯒꯤ ꯈꯔ ꯊꯤꯜꯂꯛꯀꯦ ꯑꯗꯒꯤ ꯀ꯭ꯔꯣꯟꯁꯨ ꯈꯔ ꯈꯔ ꯄꯥꯟ ꯍꯧꯔꯛꯑꯦ
ꯑꯥ ꯍꯣꯏ ꯍꯣꯏ ꯄꯤꯔꯛꯑꯣꯏ ꯕꯦꯝꯃꯥ ꯈꯪꯗꯦ ꯍꯧꯖꯤꯛ ꯀꯩꯊꯦꯜꯗꯩ ꯂꯩꯕꯁꯤ ꯁꯤꯗꯤ ꯃꯤꯠꯅ ꯎꯕ ꯅꯠꯇ꯭ꯔ ꯕꯅꯤꯅꯅꯦ ꯃꯣꯏꯅ ꯍꯤꯗꯥꯛ ꯌꯥꯝ ꯍꯥꯞꯄꯦ ꯑꯗꯨꯅ ꯅꯩꯅꯥ ꯃꯌꯥꯝ ꯄꯣꯛꯑꯦ ꯍꯥꯔ ꯆꯥꯏꯕꯗꯨ ꯆꯥꯁꯤꯜꯂꯕꯅꯤꯅ ꯍꯛꯆꯥꯡꯁꯤꯡꯁꯦ ꯑꯝꯇ ꯐꯠ ꯇꯔꯦ
ꯃꯥꯅꯦ ꯍꯛꯆꯥꯡꯁꯨ ꯐꯠꯇ꯭ꯔꯦ ꯀꯔꯤꯅꯣ ꯈꯪꯗꯦ ꯆꯍꯤꯁꯨ ꯊꯥꯏꯅ ꯄꯨꯟꯁꯤꯔꯝꯕꯒ ꯍꯧꯖꯤꯛ ꯄꯨꯟꯁꯤꯔꯛꯄꯒ ꯈꯦꯠꯅꯔꯦ ꯆꯥꯔꯤꯕ ꯆꯤꯟꯖꯥꯛꯁꯤꯅ ꯑꯣꯏꯗꯣꯏꯔꯥ ꯃꯇꯝꯅꯔꯥ ꯈꯪꯗ꯭ꯔꯦ ꯇꯧꯔꯤꯁꯦ ꯑꯗꯣ ꯑꯩꯈꯣꯏ ꯁꯥꯍꯋꯥꯏꯗꯤ ꯏꯆꯦ ꯈꯨꯡꯒꯪꯒ ꯑꯣꯏꯕꯅꯤꯅꯅꯦ ꯃꯅꯥ ꯃꯁꯤꯡꯁꯦ ꯃꯤ ꯌꯨꯝꯊꯣꯡ ꯈꯨꯗꯤꯡꯒꯤ ꯌꯨꯝ ꯊꯥꯗꯤ ꯊꯥꯅꯩꯌꯦ ꯑꯗꯨꯗꯨꯅꯗꯤ ꯌꯥꯝ ꯀꯟꯅꯗꯤ ꯃꯣꯏ ꯂꯩꯅꯕ ꯑꯣꯏꯗ꯭ꯔꯦ ꯑꯩꯗꯕꯨ ꯍꯟꯇꯛ ꯅꯥꯔꯨꯕꯒꯤ ꯊꯥꯕ ꯅꯪꯍꯧꯗꯕꯒꯤ ꯂꯩꯔꯨꯕꯅꯤꯗ ꯑꯗꯣ ꯍꯧꯖꯤꯛꯇꯤ ꯀꯩꯀꯥ ꯈꯔ ꯊꯥꯏ ꯒꯦꯅ ꯁꯦꯝ ꯁꯥꯔꯤ ꯏꯆꯦ ꯀꯩꯀꯥ
ꯊꯥꯖꯤꯜꯂꯨ ꯊꯥꯖꯤꯜꯂꯣ ꯎꯝ ꯂꯩꯔꯦꯒ ꯆꯥꯗꯣꯏ ꯁꯣꯔꯨꯛꯄꯨꯗꯤꯅꯦ ꯏꯁ ꯏꯁꯥꯅ ꯊꯥꯖꯔꯒꯅꯦ ꯃꯐꯝ ꯈꯛꯅ ꯆꯥꯕꯗꯨꯅ ꯐꯩ ꯑꯗꯨꯅ ꯑꯁ ꯈꯪꯗꯦ ꯍꯧꯖꯤꯛ ꯁꯤ ꯁꯥꯒꯠꯂꯛꯑꯕꯅꯤꯅ ꯍꯋꯥꯏꯖꯥꯔꯁꯨ ꯊꯣꯛꯑꯦꯗꯣ ꯍꯋꯥꯏ ꯖꯥꯔ ꯁꯔꯨ ꯗ ꯃꯤ ꯅ ꯗꯅ ꯑꯣꯕ ꯐꯥꯏꯕ ꯇꯧꯗꯅ ꯗꯣꯛꯇꯔꯗ ꯄꯨꯈꯠꯂꯛꯏ ꯄꯨꯈꯠꯂꯦꯁꯨ ꯍꯥꯏꯅꯩꯅꯦ
ꯑꯧ ꯇꯧꯔ ꯏ ꯇꯧ ꯃꯥꯜꯂꯤ ꯏꯆꯦ ꯈꯪꯗꯦꯗ ꯇꯔꯕꯨꯁꯀꯨꯝꯕꯁꯨ ꯅꯍꯥꯟ ꯆꯥꯕ ꯀꯥꯟꯗ ꯑꯇꯣꯞꯄ ꯗꯦꯁꯀꯤ ꯃꯤꯉꯩꯗ ꯁꯤꯕ ꯈꯣꯠꯄꯁꯨ ꯌꯥꯎꯅꯕ ꯃꯥꯜꯂꯦ
ꯑꯥꯎ ꯑꯗꯨꯃꯥꯏꯅꯁꯨ ꯇꯥꯏꯌꯦ ꯇꯤꯕꯤ ꯄꯥꯎꯗ
ꯍꯣꯏ ꯈꯪꯗꯦ ꯇꯧꯔꯤꯁꯦ ꯍꯧꯖꯤꯛꯀꯥꯟꯁꯦ ꯃꯅꯥ ꯃꯁꯤꯡꯁꯤꯕꯨ ꯑꯗꯒꯤ ꯏꯆꯦ ꯑꯗꯒꯤ ꯂꯩꯅꯥ ꯇꯤꯟꯅꯥꯁ ꯑꯁꯤꯅ ꯃꯈꯟ ꯃꯈꯜ ꯅꯥꯔꯛꯄꯅꯤꯅ ꯀꯔꯤ ꯆꯤꯟꯖꯥꯛ ꯀꯔꯤ ꯃꯅꯥ ꯃꯁꯤꯡ ꯆꯥꯔꯒ ꯐꯕ ꯆꯥꯟꯅꯕ ꯆꯥꯟꯅꯗꯕꯁꯨ ꯃꯌꯥꯝ ꯂꯩꯔꯤꯗꯅ ꯑꯗꯒꯤ ꯅꯨꯡ ꯂꯩꯔꯦ ꯍꯥꯏꯔꯣ ꯀꯣꯕꯤꯒꯨꯝꯕꯁꯨ ꯈꯥꯃꯦꯟ ꯑꯥꯁꯤꯟꯕꯤ ꯆꯥꯟꯅꯗꯦ
ꯆꯥꯅꯗꯦ
ꯀꯔꯤꯅꯣ ꯈꯪꯗꯦ ꯇꯧꯔꯤꯁꯦ ꯀꯔꯤ ꯆꯥꯔꯒ ꯀꯔꯤ ꯐꯠ
ꯐꯗꯣꯏꯅꯣ ꯈꯪꯗꯦ ꯃꯅꯥ ꯃꯁꯤꯡ ꯏꯁꯤꯡ ꯆꯥꯔꯒ ꯃꯅꯥ ꯃꯁꯤꯡꯗꯒꯤ ꯀꯥꯟꯅꯕ ꯐꯪꯗꯕꯁꯤꯡ ꯁꯤꯡꯗꯣ ꯃꯣꯏꯅ ꯍꯤꯗꯥꯛ ꯀꯥꯏꯁꯤꯜꯂꯕ ꯕꯅꯤꯅꯅꯦ ꯀꯥꯟꯅꯕꯗꯣ ꯑꯝꯇ ꯐꯪꯕ ꯉꯝꯗ꯭ꯔꯦ ꯇꯧꯔꯤꯁꯦ ꯑꯗꯒꯤꯗꯤ ꯂꯝ ꯏꯤꯡꯈꯣꯜ ꯂꯩ ꯑꯗꯨꯅ ꯊꯥꯔꯒ ꯆꯥꯖꯕ ꯐꯔꯦ ꯑꯗꯨꯒ ꯃꯤꯉꯩꯁꯤꯡꯁꯨ ꯒ꯭ꯌꯥꯟ ꯇꯥꯗꯦ ꯃꯁꯥ ꯃꯁꯥꯒꯤ ꯄꯩꯁꯥ ꯐꯪꯅꯕ ꯍꯣꯠꯅꯕꯗ ꯃꯤ ꯅꯥꯕ ꯅꯥꯗꯕ ꯈꯪꯗꯦ ꯃꯣꯏ ꯃꯌꯥꯝ ꯃꯌꯥꯝ ꯍꯥꯞꯆꯤꯜꯂꯦ
ꯎꯝ ꯍꯥꯞꯆꯜꯂꯦ ꯍꯥꯞꯆꯂꯦ ꯑꯗꯨꯕꯨꯗꯤ ꯏꯆꯦ ꯀꯩꯅꯣꯅꯦ ꯈꯥꯃꯦꯟꯒ ꯑꯩꯈꯣꯏ ꯁꯥꯏꯋꯥꯏꯗꯗꯤ ꯑ ꯇꯧꯅꯔꯤꯌꯦ ꯈꯔ ꯂꯂꯣꯟꯕꯤ ꯀꯩꯀꯥ ꯃꯣꯏ ꯑꯥꯗ ꯌꯣꯟꯕꯒꯤ ꯏꯪꯈꯣꯟ ꯊꯥꯔꯤꯅꯦꯅ ꯕꯨ ꯍꯦꯛꯇ ꯅꯨꯡꯗꯥꯡꯁꯤꯗ ꯍꯤꯗꯥꯛ ꯀꯥꯞꯁꯤꯜꯂꯝꯃꯅꯤ ꯈꯥꯃꯦꯟ ꯑꯣꯏꯔꯁꯨ ꯑꯗꯨꯝ ꯆꯥꯎꯔꯝꯃꯅꯤ ꯌꯣꯜꯂꯅꯤ ꯍꯩꯊꯠꯂꯒ ꯑꯗꯨꯃꯥꯏꯅ ꯇꯧꯕꯗꯣ ꯑꯩꯈꯣꯏ ꯎꯔꯕꯅꯤꯅ ꯃꯤꯠꯅ ꯃꯤꯠꯅ ꯎꯔꯕꯅꯤꯅ ꯆꯥꯅꯤꯡꯗꯦꯕ ꯇꯉꯥꯏ ꯐꯗꯕꯒꯤ ꯂꯩꯔ ꯆꯥꯔꯕꯅꯦ ꯑꯩꯈꯣꯏ ꯑꯗꯨꯅ ꯑꯩꯈꯣꯏ ꯀꯤꯖꯗꯅ ꯅꯦ ꯁꯨꯛꯂꯩ ꯂꯩꯇꯦ ꯈꯤꯇꯪ ꯂꯩꯕꯗꯅ ꯑꯗꯨꯝ ꯊꯥꯖꯦ ꯍꯤꯡꯒꯣꯜꯗꯒꯤ ꯍꯦꯛꯑꯒꯅꯦ ꯆꯥꯅꯕ ꯍꯣꯠꯅꯕꯗ ꯌꯣꯟꯕꯒ ꯅꯠꯇꯦ ꯑꯩꯈꯣꯏ ꯏꯁꯥꯒꯤ ꯑꯣꯏꯅ ꯆꯥꯕꯗ ꯀꯣꯟꯅꯔꯗꯤꯅ ꯑꯗꯨꯝ ꯈꯜ ꯂꯩꯔꯕꯅꯦ
ꯐꯩ ꯐꯩ ꯐꯩ ꯑꯗꯨꯃꯨꯛ ꯐꯕ ꯂꯩꯇꯦ
ꯁꯣ ꯅꯥꯀꯟꯗ ꯑꯩꯈꯣꯏ ꯇꯧꯅꯩꯌꯦꯕ ꯏꯆꯦ ꯌꯥꯝꯅ ꯑꯩꯈꯣꯏ ꯂꯩꯀꯥꯏꯗ ꯌꯣꯟꯅꯅꯕꯒꯤꯅꯦ ꯑꯁ ꯀꯣꯕꯤ ꯐꯪꯉꯦ ꯀꯥꯞꯁꯥꯅꯤ ꯇꯤꯟ ꯇꯥꯔꯦꯅ ꯑꯗꯒꯤꯗꯤ ꯎ ꯃꯣꯔꯣꯛ ꯊꯥꯔꯦ ꯌꯣꯜꯍꯧꯅꯕꯅꯦꯅꯅꯦ ꯍꯦꯛꯇ ꯅꯣꯏ ꯍꯤꯗꯥꯛ ꯀꯥꯞꯁꯤꯜꯂꯅꯤ ꯑꯗꯒꯤ ꯅꯨꯃꯤꯠ ꯃꯔꯤꯅꯤ ꯃꯉꯥꯅꯤ ꯁꯨꯕ ꯁꯨꯗꯕ ꯕꯨꯠ ꯊꯣꯏ ꯑꯅꯤ ꯌꯣꯜꯂꯅꯤ ꯑꯗꯨ ꯆꯥꯔꯅꯤ ꯏꯁꯥ ꯀꯃꯥꯏꯅ ꯐꯗꯣꯏꯅꯣ
ꯐꯗꯣꯏꯅꯣ ꯑꯗꯨꯅꯤ ꯇꯞꯅ ꯇꯞꯅ ꯍꯥꯠꯇꯣꯛꯄ ꯍꯥꯏꯗꯣ ꯗꯛ ꯂꯥꯎꯅ ꯄꯥꯟꯕꯗꯤ ꯅꯠꯇꯕꯅꯤꯅ
ꯑꯗꯨ ꯏꯆꯦꯍꯣꯏꯒꯤꯗꯤ ꯂꯧ ꯀꯩꯀꯥꯗꯤ ꯎꯕ꯭ꯔꯥ ꯀꯃꯥꯏꯅ ꯇꯧꯒꯦ ꯏꯆꯦ
ꯂꯧ ꯀꯁꯨ ꯎꯗꯦꯗ ꯑꯩꯈꯣꯏꯗꯤ ꯑꯗꯨꯝ ꯐꯧ ꯋꯥꯜꯂꯒ ꯑ ꯑꯗꯨꯃꯥꯏꯅ ꯇꯧꯔꯒ ꯆꯥꯏꯌꯦ ꯑꯗꯨꯅ ꯈꯪꯗꯦ ꯍꯧꯖꯤꯛꯀꯥꯟꯁꯤꯁꯨꯅꯦ ꯐꯧ ꯂꯧꯁꯤꯁꯨ ꯀꯩꯅꯣ ꯇꯧꯔꯦ ꯄꯣꯠꯊꯣꯛ ꯌꯥꯝ ꯄꯨꯊꯣꯛꯅꯕꯅꯦꯗꯅꯅꯦ ꯍꯥꯔꯁꯦ ꯃꯌꯥꯝ ꯃꯌꯥꯝ ꯍꯥꯞꯆꯤꯜꯂꯦꯕ ꯑꯗꯨꯅ ꯅꯥꯄꯤ ꯍꯤꯗꯥꯛ ꯑꯗꯨ ꯑꯗꯥꯗ ꯑꯗꯨꯝ ꯀꯥꯞꯁꯤꯜꯂꯤꯕ ꯃꯌꯥꯝꯗꯨꯗ ꯑꯩꯈꯣꯏ ꯇꯥꯁꯤꯜꯂꯤꯕꯅꯤꯗꯣ
ꯃꯥꯅꯤꯁꯦ
ꯐꯅꯤꯡꯉꯥꯏ ꯑꯝꯇ ꯂꯩꯇꯦ ꯆꯦ ꯆꯦꯡꯗꯒꯤ ꯇꯥꯛꯇꯒꯤ ꯑꯗꯒꯤꯗꯤ ꯉꯥ ꯐꯪꯉꯤ ꯌꯦꯡꯉꯣ ꯐꯥꯝ ꯇꯧꯅꯔꯤꯉꯩ ꯇꯧꯔꯤꯁꯤꯡꯁꯤꯅ ꯃꯆꯤꯟꯖꯥꯛ ꯊꯥꯛꯆꯤꯜꯂꯦ ꯅꯥꯄꯤ ꯑꯗꯒꯤꯗꯤ ꯁꯖꯤꯛ ꯄꯤꯖꯒꯗꯕꯗꯨꯅ ꯑꯗꯨꯅ ꯑꯁ ꯈꯪꯕ ꯏꯕꯦꯝ
ꯑꯁ ꯈꯪꯗꯦꯆꯦ ꯑꯗꯨꯒꯤꯅꯦ ꯉꯥꯒꯨꯝꯕꯁꯤꯅ ꯏꯆꯦ ꯑꯗꯨꯃꯥꯏꯅ ꯍꯤꯗꯥꯛ ꯄꯤꯖꯔꯕꯅꯤ ꯑꯈꯣꯏꯅ ꯆꯥꯔꯨꯕ ꯇꯝꯗꯗꯤꯅꯦ ꯍꯥꯎꯗꯦ ꯉꯥꯗꯣ ꯕꯔ ꯕꯔ ꯄꯠꯂꯝꯃꯅꯤ ꯊꯣꯡ ꯊꯥꯛꯄꯗ ꯀꯟ ꯀꯟ ꯂꯥꯎꯕꯒ ꯃꯍꯥꯎꯗꯣ ꯑꯃꯠꯇ ꯍꯦꯛ ꯌꯥꯎꯗꯕ ꯉꯥ ꯐꯅ ꯆꯥꯎꯔꯁꯨ ꯂꯩꯁꯦ ꯁꯖꯤꯛ ꯃꯅꯥ ꯃꯁꯤꯡ ꯄꯤꯖꯕꯁꯤꯒꯅꯦ ꯃꯆꯤꯟ ꯖꯥꯛ ꯄꯤꯖꯕꯁꯦ ꯁꯤꯒꯅꯤ ꯌꯥꯝ ꯈꯦꯠꯅꯈ꯭ꯔꯁꯦ
ꯑꯣ ꯎꯪ
ꯈꯪꯗꯦ ꯀꯔꯤꯅꯣ ꯑꯩꯈꯣꯏ ꯆꯥꯗꯨꯁꯦ ꯈꯪꯗꯦ ꯄꯨꯟꯁꯤꯁꯦ ꯇꯦꯟꯅꯕ ꯆꯥꯕꯒ ꯆ ꯆꯞ ꯃꯥꯟꯅꯔꯦ
ꯍꯛꯆꯥꯡ ꯐꯅꯕ ꯆꯥꯕ꯭ꯔꯥ ꯍꯥꯏꯕꯨ
ꯈꯪꯗ ꯑꯀꯣꯏꯕ ꯋꯥꯠ ꯂꯩꯔꯛꯇ꯭ꯔꯦ ꯍꯩ ꯔꯥ ꯑꯣꯏꯔꯣꯏꯏ ꯏꯆꯦ ꯃꯄꯥꯟ ꯂꯝꯣꯝꯗꯒꯤ ꯄꯨꯁꯜꯂꯛꯏ ꯉꯩꯉꯩꯁꯦ ꯌꯦꯡꯉꯣ ꯀꯅꯥꯒꯤ ꯑꯗꯨꯝ ꯆꯥꯏꯁꯜꯂꯅꯤ ꯍꯛꯆꯥꯡ ꯐꯅꯕꯅꯦ ꯍꯩ ꯔꯥ ꯆꯥꯎ ꯍꯥꯏ ꯀꯔꯤ ꯍꯥꯏꯩꯅꯣꯕꯆꯥꯗꯨꯁꯦ ꯑꯪꯒ꯭ꯔꯨ ꯁꯦꯝ ꯂꯣꯏꯅ ꯆꯥꯏꯁꯜꯂꯦ ꯀꯔꯤꯅꯣ ꯆꯥꯗ ꯈꯪꯉꯛꯇ꯭ꯔꯦ ꯍꯧꯖꯤꯛ
ꯑꯗꯨꯅꯤ ꯏꯁꯥꯒꯤ ꯏꯪꯈꯣꯜꯗ ꯍꯧꯕ ꯄꯥꯟꯖꯕꯁꯤꯅꯗꯤ ꯍꯥꯥꯎ ꯑꯗꯨꯕꯨ ꯍꯧꯖꯤꯛꯇꯤ ꯃꯤꯁꯦ ꯍꯦꯟꯒꯠꯂꯛꯑꯕꯅꯤꯅ ꯍꯩ ꯂꯩ ꯃꯅꯥ ꯃꯁꯤꯡ ꯊꯥꯐꯝꯕꯨ ꯏꯂꯩ ꯂꯩꯇ꯭ꯔꯦꯗ ꯌꯨꯝ ꯁꯥꯟꯅꯕ ꯕꯥ ꯍꯣꯠꯅꯕꯗꯅꯦ ꯂꯧꯕꯨꯛ ꯂꯝꯍꯥꯡꯒꯁꯦ ꯍꯧꯖꯤꯛꯇꯤ ꯌꯨꯡꯒꯤ ꯌꯨꯝ ꯉꯥ
ꯑ ꯃꯥꯅꯤ ꯏꯆꯦ ꯑꯩꯈꯣꯏꯒꯤꯁꯨ ꯂꯋꯥꯏꯅꯦ ꯑꯗꯨ ꯈꯨꯡꯒꯪꯅꯦ ꯍꯥꯏꯕ ꯋꯥꯅꯤ ꯏꯆꯦ
ꯎꯝ
ꯍꯤꯡꯒꯣꯜ ꯃꯌꯥꯝ ꯆꯥꯎꯅꯔꯝꯕꯗꯣ ꯈꯨꯖꯤꯛ ꯄꯨꯗꯤ ꯈꯒꯕꯨꯗꯤ ꯂꯩꯔꯤꯀꯣ ꯑꯗꯣ ꯌꯨꯝꯁꯨ ꯂꯣꯏ ꯁꯥꯟꯅꯩ ꯍꯥꯏꯕ ꯍꯌꯦꯡꯋꯥꯏ ꯃꯆꯥ ꯃ ꯁꯨꯒꯤꯅꯤ ꯈꯜꯂꯒꯅꯦ ꯑꯗꯨꯝ ꯌꯨꯝꯁꯦ ꯑꯗꯨꯝ ꯆꯥꯎ ꯆꯥꯎꯅ ꯑꯗꯨꯝ ꯁꯥꯟꯅꯩ ꯍꯤꯡꯒꯣꯜꯗꯤ ꯑꯗꯨꯝ ꯍꯤꯡꯒꯣꯟ ꯍꯤꯡꯒꯣꯜꯒꯤ ꯃꯅꯥ ꯃꯁꯤꯡ ꯊꯥꯕꯒꯤ ꯋꯥꯈꯜ ꯈꯟꯅꯗ꯭ꯔꯦ ꯂꯩꯔꯒ ꯆꯥꯕ ꯏꯃꯨꯡ ꯐꯖꯅ ꯁꯥꯕ ꯑ ꯈꯜ ꯂꯩꯕꯨ ꯈꯤꯇꯪ ꯂꯩꯗꯅꯕ ꯇꯧꯗꯦ ꯑꯌꯥꯝꯕꯅ ꯂꯩꯕꯩ ꯋꯥ ꯈꯟꯁꯤꯗ ꯂꯩ ꯃꯤꯒꯤ ꯃꯀꯣꯛꯉꯩꯁꯤꯗ ꯀꯃꯥꯏꯅ ꯇꯧꯕꯅꯣ ꯈꯪꯗꯦ ꯏꯆꯦꯍꯣꯏꯒꯤ ꯅꯍꯥꯟꯗꯣ ꯏꯇꯩꯗꯣ ꯃꯁꯥ ꯉꯝꯗꯦ ꯍꯥꯏ ꯑꯗꯨꯕꯨ ꯈꯔ ꯐꯔꯕ꯭ꯔꯣ
ꯑꯥꯎ ꯈꯔ ꯐꯔꯦ ꯈꯔ ꯀꯟꯈꯠꯂꯦ ꯑꯏꯪ ꯑꯁꯥ ꯑꯣꯅꯔꯛꯄꯁꯤꯗꯅꯦ ꯆꯥꯕ ꯇꯨꯃꯗꯕꯗꯨꯉ ꯎꯝ ꯑꯗꯨꯃꯥꯏꯅ ꯇꯧꯗꯅ ꯅꯥ ꯗꯣꯛꯇꯔ ꯄꯨꯈꯥꯠ ꯑꯗꯨꯃꯥꯏꯅ ꯌꯦꯡꯊꯣꯛꯎꯕꯗꯒꯤ ꯈꯔ ꯐꯔꯦ ꯗꯣꯛꯇꯔꯁꯤꯁꯨꯅꯦ ꯎꯝ ꯑꯅꯥꯕꯒꯤ ꯅꯕꯥ ꯑꯥ ꯇꯥꯅꯥ ꯗꯣꯛꯇꯔꯒꯤꯗ ꯆꯠꯄꯁꯤꯅꯦ ꯂꯥꯛꯏꯕ ꯃꯌꯥꯝꯁꯦ ꯑꯗꯨꯅꯥꯅꯦ ꯃꯤ ꯄꯣꯃꯅꯥꯃꯛ ꯁꯦ ꯅꯥꯔꯕ ꯍꯥꯏꯇ ꯈꯜꯂꯤ
ꯍꯣꯏ ꯃꯥꯅꯤ ꯏꯆꯦ ꯑꯗꯨꯕꯨꯗꯤ ꯀꯩꯊꯦꯜ ꯆꯠꯂꯦ ꯃꯤ ꯃꯌꯥꯝ ꯑꯗꯒꯤ ꯗꯣꯛꯇꯔꯁ ꯆꯠꯂꯦ ꯃꯤ ꯃꯌꯥꯝ ꯑꯗꯒꯤ ꯐꯤꯂꯝ ꯌꯦꯡꯕ ꯆꯠꯂꯦ ꯃꯤ ꯃꯌꯥꯝ ꯃꯤꯒꯤ ꯃꯤ ꯉꯥꯛꯇ
ꯑꯗꯨꯅꯤ ꯃꯤꯁꯤꯁꯨ ꯑꯗꯨꯛꯀꯤ ꯃꯇꯤꯛ ꯂꯛꯑꯦ ꯑꯗꯨꯅ ꯄꯣꯠ ꯆꯩꯩꯁꯦ ꯑꯩꯈꯣꯏ ꯏꯔꯝꯗꯝꯁꯤꯗ ꯄꯨꯊꯣꯛꯏꯕ ꯃꯅꯥ ꯃꯁꯤꯡ ꯆꯥꯅ ꯊꯛꯅꯕꯁꯤꯅ ꯀꯣꯟꯅꯗꯕꯅꯤꯅ ꯃꯤꯔꯝꯗꯒꯤꯁꯨ ꯑꯃꯨꯛ ꯄꯨꯁꯤꯜꯂꯛ ꯅꯤꯗꯣ ꯑꯗꯩ ꯄꯨꯁꯤꯜꯂꯛꯕ ꯄꯣꯠ ꯁꯤꯡꯁꯤꯁꯨ ꯂꯣꯏ ꯍꯥꯞꯄꯤꯅꯤꯗꯣ
ꯏꯆꯦ ꯑꯗꯨꯅꯦ ꯍꯧꯖꯤꯛꯄꯨ ꯏꯆꯦ ꯑꯩꯈꯣꯏꯅ ꯀꯣꯕꯤ ꯃꯍꯧꯁꯥꯗꯗꯤ ꯀꯣꯕꯤꯗꯨꯕꯨ ꯑꯩꯈꯣꯏꯗꯤ ꯈꯔ ꯊꯥꯔꯝꯃꯅꯤ ꯃꯇꯝ ꯈꯔ ꯀꯣꯕꯤ ꯃꯇꯝꯗ ꯀꯣꯕꯤ ꯆꯥꯅꯤ ꯍꯪꯒꯥꯝ ꯃꯇꯝꯗ ꯍꯪꯒꯥꯝ ꯆꯥꯅꯤ ꯂꯩꯔꯝꯗ꯭ꯔꯣ ꯏꯆꯦ ꯍꯧꯖꯤꯛꯇꯤꯅꯦ ꯀꯨꯝꯕꯤ ꯀꯥꯂꯦꯟ ꯅꯥꯏꯗ꯭ꯔꯦ ꯑꯗꯨꯝ ꯐꯪꯗꯕ ꯂꯩꯇ꯭ꯔꯦ ꯀꯣꯕꯤ ꯀꯣꯕꯤ ꯆꯍꯤ ꯑꯃꯗ ꯆꯍꯤ ꯆꯥꯏ ꯑꯗꯒꯤ ꯗꯒꯤ ꯑꯩꯈꯣꯏꯅ ꯈꯥꯃꯦꯟ ꯑꯁꯤꯟꯕꯤ ꯆꯍꯤ ꯑꯃꯗ ꯆꯍꯤ ꯑꯃ ꯆꯥꯏ ꯎꯃꯣꯔꯣꯛ ꯐꯪꯉꯤ ꯆꯍꯤ ꯑꯃꯗ ꯆꯍꯤ ꯑꯃ ꯆꯥꯏ ꯀꯩꯅꯣꯕꯨ ꯏꯆꯦ ꯈꯪꯗꯦ ꯃꯅꯥ ꯃꯁꯤꯡꯁꯦ
ꯐꯖꯅ ꯂꯤꯔꯒ ꯄꯨꯊꯣꯛꯂꯛꯄꯁꯨ ꯅꯠꯇꯕ ꯑꯗꯒꯤꯗꯤ ꯃꯣꯏꯅ ꯑꯣꯔꯒꯥꯅꯤꯛꯅꯤ ꯑꯣꯔꯒꯥꯅꯤꯛꯅꯤ ꯍꯥꯏꯖꯕ ꯋꯥꯅꯤ ꯑꯗꯨꯁꯨ ꯑꯗꯨꯝ ꯍꯥꯞꯄꯤ ꯍꯤꯗꯥꯛꯁꯦ
ꯍꯥꯄꯦ ꯍꯥꯄꯦ
ꯑꯗꯨꯅ ꯃꯣꯏꯅ ꯐꯖꯅ ꯇꯦꯁ ꯇꯧꯗꯅ ꯑꯗꯒꯤꯗꯤ ꯍꯥꯏꯗꯤ ꯑꯦꯋꯥꯔꯅꯦꯁ ꯐꯖꯅ ꯄꯤꯗꯅ ꯇꯧꯕꯒꯤ ꯑꯗꯨꯒꯨꯝꯕꯁꯨ ꯇꯧꯗ꯭ꯔꯕꯅꯤꯅꯀꯣ ꯃꯔꯤ ꯂꯩꯅꯕꯁꯤꯡꯅ ꯑꯁꯤꯗꯤꯅꯦ ꯃꯤ ꯄꯨꯝꯅꯃꯛꯁꯦ ꯄꯨꯔꯥ ꯇꯞꯅ ꯇꯞꯅ ꯑꯗꯨꯝ ꯁꯤꯕꯒꯤ ꯐꯤꯕꯝꯗꯅꯤ ꯂꯥꯛ
ꯎꯝ ꯍꯣꯏ ꯏꯆꯦ ꯑꯗꯨꯅ ꯏꯆꯦ ꯍꯣꯏꯁꯨ ꯃꯅꯥ ꯃꯁꯤꯡ ꯁꯤꯡꯗꯣ ꯑꯩꯒꯤ ꯃꯌꯥꯝ ꯐꯔꯀꯥꯟꯗ ꯄꯤꯔꯛꯀꯦꯁꯦ ꯅꯣꯡꯃ ꯂꯥꯛꯀꯦ ꯑꯩ ꯊꯤꯟꯕ
ꯍꯣꯏ ꯍꯣꯏ
ꯑꯗꯨꯗꯤ ꯏꯆꯦ ꯊꯝꯃꯒꯦꯀꯣ
ꯑꯧ ꯑꯧ ꯑꯧ ꯐꯔꯦ ꯐꯔꯦ ꯎꯝ
ꯍꯣꯏ ꯍꯣꯏ ꯏꯆꯦ ꯊꯝꯃꯦ ꯊꯝꯃꯦ